ꯍꯜꯂꯣ ꯍꯜꯂꯣ ꯇ ꯅꯦꯠ ꯅꯨꯡꯉꯥꯏꯇꯕ ꯃꯥꯜꯂꯦ ꯇꯥꯕ꯭ꯔꯣ
ꯑꯥ ꯇꯥꯏ ꯇꯥꯕ꯭ꯔꯣ
ꯇꯥꯏꯌꯦ ꯀꯔꯤ ꯇꯧꯔꯂꯩꯕ꯭ꯔꯣ ꯍꯧꯖꯤꯛꯇꯤ
ꯍꯣ ꯈꯣꯏꯗꯤ ꯍꯧꯖꯤꯛ ꯁꯣꯏꯔꯒ ꯂꯩ ꯐꯝꯃꯒ
ꯀꯔꯤ
ꯍꯧꯖꯤꯛꯅ ꯐꯣꯟ ꯐꯪꯕ ꯑꯩ ꯐꯣꯟ ꯄꯥꯏꯔ ꯂꯩ
ꯅꯨꯡꯉꯥꯏꯔꯦꯗ ꯇꯨꯝꯗ꯭ꯔꯦ ꯀꯗꯥꯏꯗꯒꯤꯅꯣ
ꯆꯥꯛ ꯆꯥꯈ꯭ꯔꯕꯣ
ꯆꯥꯗ꯭ꯔꯤ ꯆꯥꯛꯄꯨ
ꯑꯣ ꯃꯤꯗꯤ ꯃꯞ ꯃꯄꯥꯟ ꯂꯝꯗ ꯂꯩꯕꯒꯤ ꯑꯩꯩꯈꯣꯏꯒꯁꯦ ꯌꯥꯝ ꯃꯥꯟꯅꯗꯦꯀꯣ
ꯆꯥꯛꯁꯨ ꯆꯥꯕ ꯐꯪꯉꯦ ꯑꯩꯌꯥ ꯁꯥꯃꯟꯕꯒꯤ ꯇꯨꯨꯝꯕꯁꯨ ꯌꯥꯗꯦ ꯅꯨꯡꯗꯥꯡꯗ ꯀꯗꯥꯏꯗꯒꯤ ꯉꯥꯎꯒꯦꯔꯣ
ꯍꯝ ꯁꯤꯗꯐꯥꯎ ꯉꯥꯎꯔ ꯂꯩꯕꯗꯨ ꯑꯗꯨ ꯑꯥ ꯌꯧꯔꯗꯤ ꯉꯧꯊꯔꯣꯛ ꯉꯧꯔꯝꯃꯅꯤ
ꯎꯝ ꯀꯗꯥꯏꯗꯒꯤ ꯉꯧꯊꯔꯣꯛ ꯉꯧꯔꯝꯒꯅꯤꯀꯥꯏꯅ
ꯑꯩꯈꯣꯏꯒꯤ ꯏꯆꯦꯗꯨꯗꯤ ꯂꯩꯃꯤꯟꯅꯕ꯭ꯔꯥ
ꯍꯩ ꯏꯆꯦ ꯂꯩꯇꯦ ꯍꯧꯖꯤꯛ
ꯑꯣ ꯏꯇꯩꯒ ꯃꯣꯏꯅꯤꯗꯤ ꯅꯨꯡꯉꯥꯏꯔꯤꯕ꯭ꯔꯣ
ꯑꯥꯏ ꯀꯗꯥꯏꯗꯒꯤ
ꯇꯣꯛꯅ ꯈꯔꯕꯅꯤꯅ ꯀꯨꯏꯈꯔꯦ ꯊꯥꯏꯅꯒꯤ ꯋꯥꯔꯤ ꯑꯣꯏꯈ꯭ꯔꯦ
ꯑꯣ ꯑꯅꯧꯕ ꯐꯪꯈ꯭ꯔꯕ꯭ꯔꯥ
ꯑꯅꯧꯕꯔꯥ ꯀꯗꯥꯏꯗꯒꯤ ꯐꯪꯒꯦꯔꯣ
ꯌꯥꯔꯦ
ꯃꯤꯗꯤ ꯃꯥꯒꯤ ꯂꯩꯕꯒꯤ ꯃꯆꯦꯒꯤ ꯒꯥꯏꯁꯦ ꯍꯟꯇꯥꯅ ꯉꯥꯡꯉꯦꯀꯣ
ꯀꯔꯤ
ꯃꯁꯥꯒꯤ ꯂꯩꯖꯕꯅꯤꯅ ꯃꯤꯒꯤꯗꯤ ꯑꯗꯨꯃꯥꯏ ꯥꯉꯥꯡꯉꯤꯀꯣ
ꯃꯠꯇꯦꯗꯥ ꯀꯗꯥꯏꯗꯒꯤ ꯂꯩꯒꯦꯔꯣ ꯍꯥꯏꯕꯅꯤꯗ
ꯊꯥꯖꯔꯦ ꯊꯥꯖꯗꯦ ꯑꯩ
ꯅꯨꯄꯥ ꯐꯪꯗꯦ ꯐꯪꯖꯗ꯭ꯔꯦ ꯑꯩꯈꯣꯏꯗꯤ
ꯌꯥꯔꯦ ꯌꯥꯔꯦ ꯑꯩ ꯊꯥꯖꯕ ꯋꯥꯠꯂꯦ
ꯀꯔꯤ ꯑꯦꯟꯁꯥꯡ ꯆꯥꯕ꯭ꯔꯣ
ꯀꯔꯤ ꯏꯟꯁꯥꯡꯂ ꯕꯤꯟꯁꯀ ꯕꯦꯂꯦꯟꯗ꯭ꯔꯤꯒ ꯀꯔꯤꯔ ꯑꯂꯨꯔ ꯈꯪꯗꯦ ꯐ꯭ꯔꯥꯏ ꯆꯥꯡꯏ ꯉꯁꯤ ꯅꯪꯁꯨ ꯐꯣꯔ ꯏꯌꯥꯔ ꯇꯝꯂꯝꯒꯗꯕꯅꯦ ꯁꯤꯁꯦ
ꯇꯝꯅꯕ ꯃꯗꯨ ꯑꯨꯄꯥꯏ ꯂꯩꯥꯇꯦ ꯂꯥꯏꯔꯤꯛ ꯍꯥꯇꯕꯩ ꯑꯩꯈꯣꯏꯗꯤ ꯃꯇꯝ ꯃꯥꯡꯉ‌ꯦ ꯃꯇꯝ ꯃꯥꯡꯅꯤꯡꯉꯥꯏ ꯈꯛꯇꯅꯤ ꯑꯩꯈꯣꯏꯗꯤ
ꯇꯜꯂ‌ꯦꯍ‌ꯦ ꯂꯣꯟꯒꯦ ꯌꯥꯝ ꯇꯅꯤꯡꯗ‌ꯦ
ꯑꯗꯨꯅꯦ ꯂꯣꯏꯈ꯭ꯔꯕ ꯅꯠꯇ꯭ꯔꯣ ꯅꯣꯏꯁꯨ
ꯛꯖꯥꯎꯝ ꯊꯥꯗ꯭ꯔꯤꯌꯦ ꯁꯤꯕꯦꯡꯒꯤꯐꯥꯎ ꯔꯤꯖꯥꯎ ꯊꯣꯛꯇ꯭ꯔꯤꯌꯦ
ꯗ‌ꯣ ꯀꯔꯝꯀꯥꯟꯗꯅ ꯑ‌ꯦꯖꯥꯝ
ꯊꯥꯔꯁꯗꯦ
ꯌꯥꯥꯏ
ꯄꯥꯕ ꯐꯥꯎ ꯍꯧꯗ꯭ꯔꯤ ꯄꯥꯅꯤꯡꯗꯦ ꯑꯦꯛꯖꯥꯝ ꯍꯦꯟꯅ ꯅꯛꯔ ꯍꯦꯟꯅ ꯇꯨꯝꯅꯤꯡꯔꯒ ꯂꯩ
ꯑꯗꯣ ꯑꯣꯟꯂꯥꯏꯟꯗ ꯇꯧꯁꯦ ꯍꯥꯏꯌꯣꯅ ꯌꯥꯔꯗꯤ ꯇꯧꯕ ꯌꯥꯏꯅ ꯍꯥꯏꯕꯤꯁꯤꯔꯣ
ꯊꯥꯔꯁꯗꯦ ꯉꯥꯛꯇ ꯂꯩꯔꯒ ꯑꯦꯃꯤꯠ ꯀꯥꯔꯠꯁꯨ ꯏꯁꯨ ꯇꯧꯗ꯭ꯔꯤ ꯑꯈꯣꯏꯗꯤ
ꯑ‌ꯣ
ꯀ꯭ꯔꯤꯁꯃꯥꯁ ꯂꯥꯛꯀ‌ꯦꯔ
ꯀꯗꯥꯏꯗꯒꯤ ꯄꯩꯁꯥ ꯂꯩꯒꯦꯔꯣ ꯀꯔꯤꯁ ꯑꯌꯥ
ꯂꯩꯕ ꯃꯤꯅ ꯂꯩꯇꯕ ꯁꯥꯕꯁꯤ
ꯀꯗꯥꯏꯗꯒꯤ ꯐꯪꯒꯦꯔꯣ
ꯃꯪꯗ ꯅꯪꯒꯤ ꯍꯨꯏꯗꯣ ꯌꯣꯟꯊꯣꯛꯈꯔꯣ ꯅꯣꯏ ꯂꯧ ꯄꯨꯡ ꯀꯌꯥꯗ ꯇꯨꯝꯕ꯭ꯔꯣ ꯅꯣꯏꯗꯤ
ꯑꯥꯌ ꯄꯨꯡ ꯑꯍꯨꯝ ꯃꯔꯤ ꯑꯗꯨꯋꯏꯗ ꯑꯗꯨꯝ ꯇꯨꯝꯕꯅꯤꯗ
ꯎꯝ ꯀꯩꯒꯤ ꯑꯗꯨꯃꯛ
ꯃꯔꯛ ꯃꯔꯛ ꯇꯗꯤ ꯎꯝ ꯍꯧꯒꯠꯄꯕꯨꯗꯤ ꯑꯗꯨꯝ ꯅꯨꯃꯤꯠ ꯆꯨꯞꯄ ꯇꯨꯝꯕ ꯅꯨꯃꯤꯠꯁꯨ ꯂꯩꯌꯦꯗꯨ
ꯅꯣꯏ ꯐꯦꯕ꯭ꯔꯣꯔꯥꯠ
ꯎꯝ ꯂꯩꯇꯔꯦ ꯉꯔꯥꯡꯗꯣ ꯕꯣꯜ ꯌꯦꯡꯒꯦ ꯍꯥꯏꯅ ꯉꯥꯏ ꯉꯥꯏꯔꯒ ꯍꯦꯛ ꯌꯦꯡꯕ ꯍꯧꯔꯒ ꯇꯨꯝꯊꯣꯛꯈ꯭ꯔꯕꯅꯤꯅꯦ
ꯑꯦ ꯑꯩ ꯋꯥꯏꯜ ꯀꯞ ꯍꯦꯛ ꯍꯧꯕꯗꯒꯤ ꯅꯣꯡꯃꯥꯇ ꯐꯥꯎ ꯃꯦꯠꯆ ꯑꯃꯐꯨ ꯌꯦꯡꯕ ꯂꯩꯇ꯭ꯔꯤ ꯌꯥꯝꯗꯤ ꯌꯦꯡꯅꯤꯡꯉꯦ ꯇꯨꯝꯅꯤꯡꯕꯅ ꯃꯥꯡ ꯊꯔ ꯂꯩ
ꯍ‌ꯦ‌ ꯍ‌ꯦ
ꯎꯄꯥ ꯂꯩꯇꯦ ꯇꯨꯝꯕ ꯆꯥꯡꯖꯦ ꯌꯥꯔꯦ
ꯑꯥꯔꯖꯦꯟꯇꯤꯅꯥꯒꯤꯗꯣ ꯐꯖꯅ ꯌꯦꯡꯒꯦ ꯍꯥꯏꯅ ꯉꯥꯏꯔꯒ ꯂꯩꯕꯅꯤꯅꯦ ꯑꯗꯣ
ꯑꯗꯨ ꯑꯅꯤꯅꯦ ꯑꯩꯅ ꯉꯥꯏꯕꯁꯦ ꯑꯗꯨ ꯂꯥꯁ ꯃꯣꯏꯅꯤ ꯑꯁ ꯇꯧꯃꯤꯟꯅꯔꯗꯤ ꯐꯖꯔꯅꯤ ꯌꯥꯝ ꯌꯦꯡꯅꯤꯡꯉꯦ
ꯍꯣꯏ ꯐꯖꯔꯅꯤ
ꯏꯅꯣꯏ ꯅꯣꯏꯔꯒ ꯌꯦꯡꯉꯣ ꯒꯤꯌ꯭ꯥꯟ ꯇꯗꯔꯦ ꯑꯩꯁꯦ
ꯀꯅꯒ ꯂꯩꯕ꯭ꯔꯥ
ꯃꯤ ꯌꯥꯝ ꯂꯩꯥꯌꯦꯗ
ꯑꯣ
ꯎ ꯎ ꯇꯧꯁꯦꯔꯣ ꯀꯗꯥꯏꯗꯒꯤ ꯌꯨꯝ ꯌꯨꯝꯗ ꯂꯩꯔ ꯏꯆꯦ ꯑꯦ ꯅꯨꯄꯥ ꯑꯦ ꯌꯥ ꯌꯥꯔꯦ ꯌꯥꯔꯦ ꯑꯗꯣ ꯑꯣꯏꯗꯕ ꯋꯥ ꯑꯉꯥꯡꯅ
ꯑꯩ ꯑꯩ ꯍꯣꯞ ꯌꯥꯝ ꯊꯝꯃ ꯂꯩꯕꯅꯤꯀꯣ ꯅꯪ ꯑꯩꯉꯣꯟꯗ ꯑꯗꯨ ꯋꯥ ꯂꯣꯠꯀꯅꯤ ꯈꯪꯉꯦ ꯑꯇꯣꯞꯄ ꯈꯣꯏꯗꯤ ꯋꯥ ꯁꯨꯡꯂꯣꯠ ꯂꯣꯠꯇꯦ
ꯂꯣꯠꯗ꯭ꯔꯕꯅꯦ ꯍꯧꯖꯤꯛ ꯀꯥꯟꯗꯤ ꯁꯦꯡꯅ ꯁꯦꯡꯅ ꯍꯥꯏꯗꯣꯛꯄꯅꯦ ꯑꯁꯦꯡꯕꯅꯤ ꯌꯥꯖꯇ꯭ꯔꯦ ꯅꯣꯏꯒꯤ ꯀꯩꯩꯅꯣꯁꯨ
ꯅꯪ ꯅꯪ ꯑꯗꯨꯗ ꯋꯥ ꯂꯣꯠꯄꯒꯤꯅꯦ ꯒ꯭ꯔꯦꯒ ꯁꯨꯡꯎ ꯎꯅꯗꯕꯗꯣ
ꯑ ꯍꯥ ꯌꯥꯔꯦ ꯁꯦꯝꯕꯤꯈ꯭ꯔꯣ ꯑꯩꯒꯤꯗꯨꯃꯥꯥ
ꯑ ꯍꯥ ꯍꯥ ꯑꯩꯒꯤ ꯑꯩꯈꯣꯏ ꯐꯥꯎ ꯑꯣꯏꯗ꯭ꯔ ꯂꯩꯔꯀꯥꯟꯁꯤꯗ ꯅꯪꯒꯤ ꯀꯃꯥꯏꯅ ꯁꯦꯝ ꯁꯦꯝꯒꯗꯕ
ꯌꯥꯗꯔꯦꯕꯃ ꯅꯣꯏꯒꯤ ꯅꯌꯥꯝꯕ ꯑꯍꯟ ꯀꯔꯤ ꯍꯥꯏꯒꯦꯕ ꯅꯌꯥꯝꯕꯔ
ꯎꯁ ꯌꯥꯅꯤ ꯏꯌꯥꯝꯕꯒ ꯑꯣꯏꯖꯅꯤꯡꯗꯦ ꯈꯔ ꯑꯣꯏꯕ ꯃꯤ ꯑꯣꯏꯗꯤ ꯏꯌꯥꯝꯕ ꯍꯥꯏꯕꯤ ꯌꯦ ꯑꯣꯏꯔꯣꯏꯗꯕ ꯈꯣꯏꯗꯣ ꯏꯌꯥꯝꯕ ꯑꯣꯏꯅꯤꯡꯗꯦꯅꯦ
ꯇꯨꯀꯠꯆꯩꯌꯦ ꯑꯁꯤꯅ
ꯌꯥꯅꯉꯥꯏ ꯇꯧꯋꯣ ꯀꯔꯤꯔꯥ
ꯌꯥꯖꯗ꯭ꯔꯦ ꯌꯥꯗ꯭ꯔꯦ ꯌꯥꯅꯤꯡꯉꯥꯏ ꯇꯧꯕꯅꯦ ꯌꯥꯗ꯭ꯔꯦ
ꯑꯩꯒ ꯁꯦꯝꯕꯤꯒꯦ
ꯆꯦ
ꯋꯥꯈꯟ ꯋꯥꯒꯅꯨ ꯑꯩꯒꯤ ꯃꯃꯥꯡꯗ ꯗꯤ ꯌꯥꯝ ꯁꯤꯔꯤꯌꯦꯁ ꯑꯣꯏꯗꯕ ꯁꯥꯅꯤꯕ ꯅꯪ ꯃꯅꯤꯡꯗꯗꯤ ꯌꯥꯝ
ꯁꯦꯡꯅ ꯍꯥꯏꯕꯅꯦꯅꯥ
ꯏꯁ ꯏꯁ ꯅꯪꯅ ꯑꯩꯉꯣꯟꯗ ꯋꯥ ꯂꯣꯠꯄꯁꯤ ꯂꯣꯠꯄꯁꯤ ꯑ ꯑꯁꯤꯗ ꯂꯥꯛꯔꯒ ꯑ ꯀꯔꯒ꯭ꯔꯦ ꯑꯩꯈꯣꯏꯒꯤ ꯃꯆꯦ ꯈꯣꯏꯒꯤ ꯁ꯭ꯀꯨꯜꯗ ꯑꯣꯖꯥ ꯇꯧꯔꯒ ꯈꯔ ꯅꯛꯅꯤꯡꯉꯥꯏ ꯀꯅꯦꯛꯁꯟꯗꯣ
ꯀꯥꯎꯁꯦꯔꯥ ꯑꯥ
ꯌꯥꯝ ꯅꯣꯏꯈ꯭ꯔꯦ
ꯑꯌꯥ ꯎꯕꯔ ꯑꯩ ꯌꯥꯗ ꯍꯜꯂꯦ ꯑꯣ ꯑ ꯃꯥꯒꯤ ꯅꯨꯄꯤꯗꯤ ꯀꯩ ꯀꯗꯥꯏꯗ ꯂꯩꯕꯒꯦꯔꯥ
ꯑ ꯃꯥꯏ ꯅꯨꯄꯤꯗꯣ ꯍꯥꯟꯅꯗꯤ ꯀꯗꯥꯏꯔꯣꯝꯗ ꯑꯩꯈꯣꯏ ꯑꯩꯈꯣꯏ ꯌꯨꯝ ꯆꯠ ꯄꯔꯣꯝꯗ ꯃꯣꯏ ꯍꯣꯁꯇꯦꯜ ꯂꯩꯕꯟ
ꯎꯝ ꯑꯥꯝ
ꯃꯣꯏꯗꯤ ꯑꯍꯤꯡꯒꯨꯝꯕꯁꯨ ꯑꯗꯨꯝ ꯊꯣꯛꯄ ꯃꯥꯂꯦ ꯅꯍꯥꯟ ꯑꯩꯈꯣꯏ ꯑꯣꯖꯥꯒ ꯑꯍꯤꯡꯗ ꯆꯠꯄꯅꯦꯕ ꯃꯣꯏ ꯊꯣꯛꯄ ꯋꯥꯅ ꯉꯥꯅ ꯉꯥꯛꯇꯪꯒꯤ ꯑꯩꯗꯤ ꯂꯣꯠꯄꯟ
ꯑꯥ ꯑꯥ ꯃꯥꯟꯅꯩ ꯍꯩꯌꯥ ꯃꯥꯒꯤ ꯑ ꯑꯁ ꯅꯍꯥꯟꯁꯨ ꯑꯩ ꯑ ꯑꯅꯤꯔꯛꯔ ꯑꯍꯨꯝꯔꯛꯗꯤ ꯎ ꯎꯈ꯭ꯔꯕꯅꯤꯅꯦ ꯃ ꯃꯥꯒꯤ ꯀꯩ ꯅꯨꯄꯤꯗꯨꯒ
ꯑꯗꯨꯕꯨ ꯑꯗꯨ ꯃꯇꯝꯗꯤ ꯌꯥꯝ ꯅꯣꯏꯕ ꯑꯣꯏꯗ꯭ꯔꯤꯌꯦꯕꯅꯦꯕ ꯎꯝ
ꯄꯥ ꯃꯥꯜꯂꯦ ꯍꯥꯏꯔꯒ ꯏꯃꯥꯟꯅꯕꯤ ꯍ‌ꯣꯏꯅ ꯃꯅꯥꯎꯅꯨꯄꯤ ꯃꯥꯜꯂꯦ
ꯐꯖꯂꯤꯕ꯭ꯔꯟ
ꯈꯪꯗꯦꯗ ꯉꯧꯃꯟꯕꯒꯤ ꯑꯩ ꯃꯤꯠꯇꯗꯤ ꯐꯖꯗꯦꯗ
ꯏꯃꯥꯟꯅꯕ
ꯑꯩꯈꯣꯏꯒꯤ ꯃꯤꯠꯇꯤ ꯑꯁ ꯑꯗꯨ ꯍꯥꯏꯔꯒ ꯑꯥ ꯍꯥ ꯀꯩꯅꯣꯃ ꯅꯤꯁꯤꯡꯔꯑꯦ ꯑꯩꯈꯣꯏꯒꯤ ꯖ‌ꯦꯔꯣꯗꯨ ꯀꯗꯥꯏ ꯂꯩꯕ꯭ꯔꯥ ꯀ‌ꯣ ꯃꯄꯥꯎ ꯇꯥꯗ ꯀꯨꯏꯔ‌ꯦ ꯑꯩ
ꯁ‌ꯦꯡꯕꯥ ꯎꯗꯕꯁꯨ ꯀꯨꯏ
ꯚꯥꯏ ꯗꯤꯂꯤꯠ ꯇꯧꯊꯣꯛ
ꯑꯗꯨ ꯂꯥꯁꯇꯗꯤ ꯃꯥꯅ ꯆꯥꯑꯦ ꯍꯥꯏꯕ ꯀꯦꯔꯥ ꯑꯗꯨꯝ ꯉꯥꯛꯇ ꯑꯣꯏꯔ ꯂꯩꯔꯝ
ꯌꯦꯟ ꯇꯥꯗꯨꯏ ꯃꯤꯁꯤꯡꯁꯦ ꯑꯗꯨꯁꯨ ꯍ‌ꯣꯔꯦꯟ ꯃꯣꯏ ꯃꯣꯏꯁꯨ ꯅꯣꯏꯒꯤ ꯀ꯭ꯂꯥꯁꯃꯦꯠ ꯅꯨꯃꯤ ꯕꯔ ꯕꯔꯄꯤ ꯍꯥꯏꯕ꯭ꯔꯥ
ꯗꯨꯁꯨ ꯗꯨꯝ ꯃꯔꯛ ꯃꯔꯛꯇ ꯋ‌ꯦꯗꯨ ꯏꯟꯁꯇꯥꯗꯁꯨ ꯐꯣꯂꯣ ꯇꯧꯋꯦꯕꯀꯣ ꯑꯗꯨ ꯗꯨꯝ ꯎꯔꯁꯨ ꯉ ꯉꯥꯡ ꯉꯥꯡꯅꯗꯦ ꯑꯃ ꯑꯃꯕꯨ ꯑꯗꯨꯝ ꯃꯨꯟ ꯃꯨꯟꯅ
ꯑ ꯒꯨꯂꯥꯂꯣꯡꯕꯨ ꯈꯪꯉ‌ꯦꯅꯥ ꯑꯃꯗꯨꯗꯤ
ꯑꯩ ꯉꯛꯄꯅꯦ ꯃꯥꯒꯤ ꯅꯨ ꯑꯗꯨ ꯑꯗꯨ ꯈꯨꯟꯗꯒꯤꯅꯦ ꯍꯥꯏꯕꯗꯨ
ꯑꯗꯨꯅꯦ
ꯄ‌ꯣꯟ ꯈꯣꯏꯒꯤ ꯈꯨꯟꯒꯨꯝꯕ ꯑꯣꯏꯗꯤ ꯈꯔ ꯄꯛꯀꯗ‌ꯣꯕꯥ ꯑꯇ‌ꯣ ꯈ‌ꯣꯏ ꯈꯨꯟꯗꯒꯤ ꯑꯥ ꯅꯨꯡꯁꯤꯅꯕ ꯌꯥꯕ ꯃꯤ ꯂꯩꯕ꯭ꯔꯥ ꯑꯩ ꯐꯥꯔꯁ ꯈꯟꯕꯟ
ꯃꯥꯗꯤ ꯈꯨꯟꯗ ꯂꯩꯇꯕꯒꯦꯅꯤ ꯑꯗꯨꯝ ꯂꯩꯕꯅꯦ ꯃꯣꯏꯒꯤ ꯈꯨꯟꯗꯤ ꯀꯩꯅꯣꯗ ꯆꯠꯇꯕꯅꯦ
ꯃꯌꯨꯝꯗꯤ ꯀꯗꯥꯏꯗꯔꯣ
ꯇꯥꯃꯦꯡ ꯑꯥ ꯑꯩꯈꯣꯏ ꯏꯕꯤ ꯑꯦꯁ ꯀꯩ ꯍꯥꯏꯒꯦꯔꯣ ꯋꯤꯅꯤꯂꯤ ꯑꯩꯈꯣꯏꯒꯤ ꯌꯨꯝꯔꯣꯝꯗ ꯑꯣꯏꯔꯝꯅꯦ
ꯑꯣ ꯀꯩ ꯆꯔꯆꯇ ꯂꯩꯕꯥ ꯃꯣꯏꯗꯤ
ꯆꯔꯆꯄꯨꯗꯤ ꯑꯗꯨꯝ ꯃꯣꯏꯒꯤ ꯆꯔꯆꯁ ꯆꯠꯂꯝꯒꯅꯤ ꯑꯗꯨꯕꯨ ꯂꯩꯕꯕꯨꯗꯤ ꯃꯣꯏꯒꯤ ꯈꯨꯟꯗ ꯂꯩꯇ꯭ꯔꯕꯅꯦꯕ ꯍ
ꯈꯪꯗꯦꯗ ꯃꯤꯁꯤꯡꯁꯦ ꯂꯝꯕꯤꯗ ꯎꯅꯔꯁꯨ ꯉꯥꯡꯁꯤꯔꯥ ꯉꯥꯡꯔꯣꯏꯁꯤ꯭ꯔꯥ ꯑꯗꯨꯕ ꯃꯤꯅ ꯌꯥꯝꯃꯦ ꯍꯟꯗꯛ ꯎꯅꯔꯤꯁꯦ
ꯀꯩ ꯍꯥꯏꯕ
ꯍꯤꯟꯗꯤ ꯐꯖꯅ ꯉꯥꯏꯔꯝꯒꯅꯦꯕ ꯑꯩꯃꯨꯛ ꯀꯣꯜ ꯇꯧꯔꯛꯒꯦ ꯉꯥꯢꯌꯣ
ꯑ
ꯑꯥ